ꯍ
ꯍꯥꯎ ꯅꯨꯡꯉꯥꯏꯔꯤꯕ꯭ꯔꯣ?
ꯅꯨꯡꯉꯥꯏꯔꯤꯌꯦ ꯏꯆꯦ ꯏꯆꯦꯗꯤ ꯅꯨꯡꯉꯥꯏꯔꯤꯕꯣ
ꯍꯣꯏ ꯅꯨꯡꯉꯥꯏꯔꯤꯌꯦ ꯑꯩꯁꯨ ꯀꯃꯥꯏ ꯀꯃꯥꯏ ꯇꯧꯔꯒꯦ ꯍꯧꯖꯤꯛꯁꯤꯕꯨ
ꯑꯁ ꯏꯆꯦ ꯍꯧꯖꯤꯛꯇꯤ ꯊꯕꯛ ꯏꯟꯈꯥꯡ ꯈꯔ ꯆꯠꯂꯨꯔꯒ ꯍꯜꯂꯛꯑꯒ ꯐꯤ ꯉꯥꯏꯍꯥꯛ ꯁꯥꯕ ꯑꯗꯒꯤ ꯏꯃꯨꯡꯒꯤ ꯃꯤ ꯈꯔꯒ ꯄꯨꯟꯕ ꯈꯣꯠꯄ ꯑꯗꯨꯃꯥꯏꯅ ꯇꯧꯔꯒ ꯃꯇꯝ ꯂꯦꯂꯤꯅꯦ ꯏꯆꯦꯗꯤ ꯅꯨꯡꯉꯥꯏꯔꯤꯕꯣ ꯀꯃꯥꯏꯅ ꯇꯧꯔꯤꯒꯦ
ꯅꯨꯡꯉꯥꯏꯔꯤꯅꯦ ꯑꯩꯁꯨ ꯀꯟꯅ ꯆꯥꯛ ꯊꯣꯡꯉꯝꯕꯅꯤꯅꯦ
ꯑꯣ ꯀꯩ ꯌꯦꯟꯁꯥꯡ ꯊꯣꯡꯉꯤꯅꯣ ꯏꯆꯦ
ꯉꯥ ꯊꯣꯡꯉꯦ ꯉꯥ ꯀꯩꯅꯣꯗꯣ ꯎꯝ ꯉꯥꯍꯩꯗꯣ
ꯍꯣꯏ
ꯉꯍꯩꯗꯣ ꯅꯍꯥꯟꯗꯒꯤ ꯑꯩꯅ ꯆꯥꯅꯤꯡꯕꯁꯦ ꯀꯨꯏꯔꯕ ꯍꯥꯏꯇꯥꯔꯦ꯫ ꯑꯗꯨꯒꯤꯗ ꯐꯪꯗꯕ ꯑꯩꯁꯨꯅꯦ ꯉꯍꯥꯟꯁꯦ ꯂꯩꯒꯦꯅ ꯆꯠꯂꯨꯕꯅꯦ ꯑꯗꯨꯒꯗꯤ ꯌꯦꯡꯉꯨ꯫ ꯐꯪꯗ꯭ꯔꯥꯕ ꯑꯗꯒꯤ___ ꯁꯤꯗꯨꯁꯨ ꯑꯁ ꯌꯥꯝ ꯆꯥꯅꯤꯡꯃꯜꯂꯦꯅ ꯑꯃꯨꯛ ꯆꯠꯂꯒ ꯊꯤꯔꯨꯕꯅꯦ ꯑꯗꯣ__ ꯌꯣꯟꯕꯝ ꯑꯃꯗꯗꯤ ꯐꯪꯉꯝꯗ꯭ꯔꯦ꯫ ꯑꯗꯣ ꯌꯣꯟꯕꯝ ꯑꯇꯣꯞꯄ꯫ ꯃꯐꯝ ꯑꯃꯗꯗꯤ ꯐꯪꯉꯝꯃꯦ ꯑꯗꯨꯅ ꯂꯩꯔꯛꯑꯦ ꯑꯗꯨꯒꯤ ꯀꯟꯅ ꯁꯦꯝ ꯁꯥꯔꯒꯅꯦ ꯊꯣꯡꯉꯤꯌꯦ ꯑꯩꯁꯦ꯫
ꯑꯣ ꯏꯆꯦ ꯑꯗꯨꯗꯤ ꯉꯁꯤꯗꯤ ꯏꯟꯖꯥꯡꯗꯤ ꯈꯔ ꯍꯥꯎꯔꯅꯤ ꯑꯗꯨꯗꯤ꯫
ꯏꯟꯖꯥꯡꯁꯦ ꯈꯔ ꯍꯥꯎꯔꯅꯤ ꯉꯁꯤꯗꯤ꯫
ꯑꯣ___ ꯑꯗꯨ ꯏꯆꯦ ꯍꯧꯖꯤꯛꯁꯤꯕꯨ ꯑ ꯏꯃꯥ ꯕꯕꯥ ꯑꯣꯏꯗꯤ ꯑꯅꯥ ꯑꯌꯦꯛ ꯌꯥꯎꯗꯕ ꯅꯠꯇ꯭ꯔꯣ?
ꯃꯣꯏꯁꯦ ꯊꯣꯏꯗꯣꯛꯄ ꯌꯥꯎꯗꯦ ꯍꯧꯖꯤꯛ ꯑꯗꯨꯝ ꯃꯁꯥ ꯀꯜꯂꯤ ꯍꯥꯏꯇꯥꯔꯦ꯫ ꯑꯩꯈꯣꯏꯗꯩꯕꯨ ꯍꯦꯟꯅ ꯀꯜ ꯌꯥꯏ ꯌꯥꯏ ꯍꯥꯏ ꯌꯥꯏꯗ
ꯑꯣ ꯑꯁ ꯑꯩꯈꯣꯏ ꯏꯃꯨꯡꯗꯤ ꯍꯟꯗꯛꯀꯤ ꯑꯅꯥ ꯑꯌꯦꯛ ꯃꯌꯥꯝꯁꯤꯗ
ꯀꯅꯥ ꯀꯅꯥ ꯀꯃꯥꯏ ꯇꯧꯔꯒꯦ
ꯑꯩꯈꯣꯏꯒꯤ ꯏꯆꯦꯒꯤ ꯃꯆꯥ ꯑꯃ ꯑꯩꯈꯣꯏꯗ ꯂꯥꯏꯔꯤꯛ ꯇꯝꯃꯒ ꯂꯩꯕꯗꯣ
ꯎꯝ
ꯃꯥꯁꯨ ꯍꯧꯖꯤꯛꯇꯤ ꯀꯥꯂꯦꯟ ꯃꯇꯝꯅꯤꯅ ꯑꯉꯥꯡꯅꯤꯅ ꯕꯜꯂꯞ ꯈꯔ ꯆꯥꯁꯟ ꯑꯥꯏꯁ ꯀ꯭ꯔꯤꯝ ꯈꯔ ꯆꯥꯁꯟ ꯇꯨꯔꯦꯟꯗ ꯑꯃꯨꯛ ꯏꯔꯨꯞ ꯅꯨꯄꯥ ꯑꯃꯥꯏ ꯆꯠꯄꯗꯨꯗ ꯃꯁꯥꯁꯦ ꯁꯥꯕ ꯁꯥꯒꯠꯄꯒ ꯑꯣꯕꯒ ꯇꯧꯗꯅ ꯒꯨꯂꯤ ꯍꯤꯗꯥꯛ ꯊꯥꯗꯅ ꯀꯟꯅ ꯂꯥꯛ ꯂꯥꯛꯅꯔꯤ
ꯑꯣ ꯅꯨꯡꯉꯥꯏꯇꯦꯅꯦ ꯐꯕꯨ ꯈꯔ ꯐꯒꯠꯂꯛꯑꯕ꯭ꯔꯣ ꯀꯃꯥꯏꯅ ꯇꯧꯔꯒꯦ
ꯎꯝ ꯍꯥꯟꯅꯒ ꯍꯥꯏꯅꯔꯨꯔꯗꯤ ꯈꯔꯕꯨꯗꯤ ꯐꯒꯠꯂꯦ ꯑꯗꯣ ꯃꯥꯁꯤ ꯆꯥꯅꯤꯡ ꯊꯛꯅꯤꯡꯕꯁꯦ ꯏꯐꯥꯎ ꯐꯥꯎꯗꯕꯒꯨꯝ ꯇꯧꯕ
ꯑꯣ
ꯑꯗꯨ ꯏꯆꯦ ꯍꯣꯏꯒꯤ ꯃꯅꯥꯛꯇ ꯑꯥ ꯑꯉꯥꯡ ꯂꯥꯏꯌꯦꯡꯕ ꯗꯣꯛꯇꯔ ꯑꯃ ꯍꯥꯟꯅ ꯂꯩꯒꯤꯒꯨꯝ ꯇꯧꯗꯥꯏꯅꯦ
ꯃꯣꯏꯒꯤꯗꯣ ꯑꯩꯁꯦ ꯎꯝ ꯍꯥꯏꯗꯤ ꯆꯞ ꯆꯥꯕꯗꯤ ꯑꯩꯁꯦ ꯃꯣꯏꯗꯣ ꯂꯩꯗꯤ ꯂꯩꯔꯝꯕꯅꯦꯕꯀꯣ
ꯎꯝ
ꯑꯗꯣ ꯃꯣꯏꯗꯣ ꯃꯐꯝ ꯍꯣꯡꯗꯣꯛꯑꯦ ꯍꯥꯏꯕ꯭ꯔꯥ ꯀꯔꯤꯅꯣꯝꯃ ꯍꯥꯏꯕꯅꯦꯕ
ꯑꯣ ꯑꯣ
ꯑꯗꯨꯒꯤ ꯑꯩꯁꯦ ꯃꯣꯏꯁꯦ ꯀꯗꯥꯏꯗ ꯍꯣꯡꯉꯤꯅꯣꯗꯣ ꯍꯧꯖꯤꯛꯁꯦ ꯈꯪꯗꯕ ꯐꯖꯅ ꯍꯣ ꯍꯣꯏ ꯂꯩꯕꯨꯗꯤ ꯂꯩꯔꯝꯃꯦꯕ
ꯑꯣ ꯑꯗꯣ ꯑꯩꯈꯣꯏ ꯁ꯭ꯋꯥꯏꯒꯤꯁꯨ ꯑꯉꯥꯡ ꯅꯥꯕꯒꯤꯗ ꯃꯉꯣꯟꯗ ꯌꯦꯡꯉꯗꯤ ꯑꯉꯥꯡꯗꯣ ꯃꯁꯥ ꯀꯜꯂꯒ ꯊꯨꯅ ꯀꯜꯂꯒ ꯐꯩꯅ ꯍꯥꯏꯕꯗ ꯑꯩꯒꯤꯁꯨ ꯑꯩ ꯑꯉꯥꯡꯁꯦ ꯑꯃꯨꯇꯪ ꯄꯨꯔꯒ ꯌꯦꯡꯁꯤꯔꯅ ꯈꯜꯂꯝꯃꯤꯕ
ꯑꯗꯣ ꯌꯦꯡꯊꯣꯛꯄꯤꯕꯕꯨꯗꯤ ꯌꯥꯏꯌꯦ ꯍꯥꯏꯗꯤꯅꯦ ꯍꯤꯗꯥꯛ ꯒꯨꯂꯤ ꯆꯥꯛꯍꯥꯎꯕ ꯍꯥꯏꯁꯤꯅ ꯐꯗꯣꯏꯅꯤꯗꯣ ꯑꯉꯥꯡ ꯍꯥꯏꯕꯗꯤ ꯈꯪꯗꯗꯅ ꯃꯣꯏꯁꯦ ꯄꯪꯆꯥ ꯄꯪꯆꯥꯗ ꯆꯥꯁꯟꯕꯅꯤꯅꯅꯦ
ꯎꯝ ꯑꯗꯣ ꯏꯆꯦꯍꯣꯏꯒꯤꯗꯤ ꯑꯗꯥꯏꯗꯨꯗꯁꯨ ꯅꯛꯅꯕ ꯈꯪꯅ ꯆꯥꯟꯅꯕꯗꯣ ꯑꯣꯏꯕꯅꯤꯅ ꯍꯥꯏꯐꯦꯠꯇꯪ ꯍꯪꯕꯤꯔꯛꯄ ꯌꯥꯒꯗ꯭ꯔꯥ
ꯎꯝ ꯃꯣꯏꯒꯤꯗꯣ ꯑꯣꯏꯅ ꯍꯥꯏꯁꯦ ꯅꯪ ꯐꯖꯅ ꯚꯞ ꯇꯥꯗ꯭ꯔꯦ ꯃꯣꯏ ꯂꯩꯔꯝꯕꯅꯦꯕꯀꯣ ꯃꯣꯏꯗꯣ ꯃꯐꯝ ꯍꯣꯡꯗꯣꯛꯈ꯭ꯔꯦꯕ ꯒ꯭ꯌꯥꯟ ꯇꯥꯔꯕꯣ
ꯑꯣ ꯇꯥꯔꯦ ꯇꯥꯔꯦ ꯏꯆꯦ
ꯑꯗꯨꯅ ꯃꯥꯒꯤ ꯑꯩ ꯗꯣꯛꯇꯔꯗꯨꯗꯤ ꯃꯁꯛ ꯈꯪꯅꯍꯧꯗꯦꯕ ꯑꯩꯁꯨ ꯑꯩ ꯍꯪꯕꯤꯕ ꯌꯥꯗ꯭ꯔꯣ ꯑꯗꯨꯒꯤ ꯑꯗꯨꯒꯤꯅꯤꯗ
ꯑꯁ ꯑꯩꯁꯨ ꯑꯉꯥꯡꯁꯦ ꯎꯝ ꯑꯩꯈꯣꯏꯒꯤ ꯃꯅꯥꯛꯇ ꯂꯩꯕ ꯁ꯭ꯋꯤꯁ ꯑꯅ ꯑꯃ ꯀ꯭ꯂꯤꯅꯤꯛ ꯑꯃ ꯂꯩꯌꯦ
ꯎꯝ
ꯑꯗꯨꯗ ꯄꯨꯔꯒ ꯌꯦꯡꯉꯨꯔꯕꯅꯦ ꯑꯉꯥꯡꯁꯦ ꯃꯁꯥ ꯁꯥꯒꯠꯄꯁꯦ ꯍꯟꯕ ꯀꯧꯕ ꯂꯩꯇꯕ ꯍꯣꯏ ꯑꯣꯕ ꯑꯣꯕ ꯀꯧꯕꯕꯨꯗꯤ ꯍꯜꯂꯁꯨ ꯃꯁꯥ ꯁꯥꯒꯠꯄꯗꯣ ꯍꯟꯗ꯭ꯔꯕꯅꯤꯅ ꯆꯥꯅꯤꯡ ꯊꯛꯅꯤꯡꯕꯗꯣ ꯐꯥꯎꯗꯕ
ꯎꯝ
ꯑꯗꯨꯗꯨꯅ ꯑꯉꯥꯡꯁꯤꯁꯨ ꯃꯁꯥꯗꯨ ꯁꯨꯝ ꯁꯣꯟꯖꯜꯂꯛꯄꯁꯤꯗ ꯋꯥꯈꯟꯁꯦ ꯈꯟꯐꯝ ꯈꯪꯗ ꯏꯆꯦ ꯍꯣꯏꯒꯤ ꯃꯅꯥꯛꯇ ꯇꯔꯥꯝ ꯂꯩꯕꯗ ꯑꯩꯁꯦ ꯈꯪꯉꯝꯒꯗ꯭ꯔꯅ ꯑꯩꯁꯨ ꯏꯆꯦꯗ ꯐꯣꯟ ꯇꯧꯖꯔꯛꯏꯅꯤ
ꯑꯣ ꯑꯉꯥꯡꯒꯤ ꯗꯣꯛꯇꯔꯁꯦ ꯀꯩꯅꯣꯗꯗꯤ ꯑꯃ ꯑ ꯊꯧꯕꯥꯜ ꯊꯧꯕꯥꯜ ꯏ ꯊꯧꯕꯥꯜ ꯀꯩꯅꯣꯒꯤꯗ ꯎꯝ ꯀꯔꯤꯅꯣ ꯋꯥꯡꯃ ꯇꯥꯕ ꯍꯥꯏꯗꯣꯏꯔꯥ ꯑꯗꯨꯏꯒꯤꯗ ꯑꯃꯗꯤ ꯂꯩꯗꯤ ꯂꯩꯕꯅꯦꯕ
ꯑꯗꯣ ꯅꯪꯗꯣ ꯍꯧꯖꯤꯛ ꯍꯌꯦꯡ ꯈꯔ ꯉꯟꯅ ꯆꯠꯂꯒ ꯌꯦꯡꯉꯨꯕ ꯌꯥꯅꯤꯌꯦ ꯑꯗꯨꯋꯥꯏꯗ ꯂꯩꯗꯤ ꯑꯗꯨ ꯌꯥꯝ ꯍꯥꯏꯗꯤ ꯃꯅꯤꯄꯨꯔꯒꯤ ꯑꯗꯨꯝ ꯏꯁꯄꯦꯁꯦꯂꯤꯁꯅ ꯌꯥꯝ
ꯑ
ꯐꯥꯎꯕꯅꯦꯕ
ꯑꯁ ꯌꯥꯝ ꯅꯨꯡꯉꯥꯏꯖꯔꯦ ꯏꯆꯦ ꯑꯗꯨꯗꯤ ꯑꯩꯍꯥꯟ ꯍꯌꯦꯡ ꯍꯦꯛꯇ ꯄꯨꯔ ꯌꯦꯡꯂꯡꯉꯨꯔꯒꯦ
ꯌꯦꯡꯊꯣꯛ ꯌꯦꯡꯊꯣꯛꯑꯣ ꯑꯅꯥ ꯑꯌꯦꯡꯅꯤꯡꯕꯒꯤꯁꯦ ꯌꯥꯝ ꯅꯨꯡꯉꯥꯏꯇꯕꯅꯤ ꯊꯕꯛꯁꯨ ꯆꯠꯊꯣꯛꯐꯝ ꯂꯥꯛꯐꯝ ꯑꯝꯇ ꯈꯪꯗꯕꯅꯤ
ꯍꯣꯏꯅꯦ ꯑꯩꯅꯗꯤ ꯑꯌꯨꯛ ꯉꯟꯇꯥ ꯍꯧꯒꯠꯂꯒ ꯁ꯭ꯀꯨꯜ ꯆꯠꯂꯕꯅꯤꯅ ꯃꯥ ꯁꯦꯟꯅꯕꯒꯤ ꯃꯇꯝꯖꯨ ꯂꯩꯇ꯭ꯔꯦꯗꯣ
ꯎꯝ ꯍꯣꯏꯅꯦ
ꯑꯗꯨꯅ ꯃꯥꯅ ꯌꯨꯝꯗ ꯀꯔꯤꯝ ꯆꯥꯠꯇꯕꯤ ꯅꯥꯔ ꯂꯩꯍꯧꯕꯁꯤꯗ ꯋꯥꯈꯟꯁꯦ ꯆꯠꯊꯣꯛꯑꯁꯨ ꯅꯨꯡ ꯅꯨꯡꯉꯥꯏꯇꯕꯗꯨꯅ ꯑꯗꯨꯝ ꯇꯧꯔ ꯂꯩꯕꯗꯨꯗ ꯃꯥꯁꯥꯁꯦ ꯐꯖꯅ ꯑꯝꯇ ꯌꯦꯡꯊꯣꯛꯀꯦꯅ ꯈꯜꯂꯤ
ꯌꯦꯡꯊꯣꯛꯄꯤꯌꯨ ꯌꯦꯡꯊꯣꯛꯄꯤꯌꯨ
ꯑꯗꯨ ꯎꯝ ꯏꯆꯦꯒꯤ ꯏꯅꯥꯎꯄꯥ ꯑꯃ ꯂꯩꯕꯗꯨꯕꯨ ꯃꯥꯕꯨ ꯒꯔ꯭ꯦ ꯖꯨꯏꯁꯟ ꯀꯩꯀꯥ ꯂꯣꯏ ꯈꯣꯠꯇ ꯇꯧꯈ꯭ꯔꯕ ꯖꯥꯔꯥ
ꯎꯃꯗꯣ ꯍꯟꯗꯛ ꯂꯣꯏꯌꯦꯅ ꯍꯥꯏꯌꯦ
ꯑꯥ
ꯑꯗꯣ ꯂꯩꯔꯤ ꯃꯣꯏ ꯑꯦꯛꯖꯥꯝꯁꯦ ꯔꯤꯖꯟ ꯑꯥꯎꯠꯇꯤ ꯇꯧꯗ꯭ꯔꯤ ꯑꯦꯛꯖꯥꯝꯕꯨꯗꯤ ꯄꯤꯕ ꯂꯣꯏꯈ꯭ꯔꯕ
ꯑꯣ
ꯃꯥꯁꯨ ꯑꯗꯨꯝ ꯂꯩꯗꯤ ꯂꯩꯕ ꯑꯗꯨꯗꯤꯗꯤ
ꯍꯟꯗꯛꯇꯤ ꯑꯦꯛꯖꯥꯝꯁꯤꯁꯨ ꯁꯦꯟꯇꯔ ꯍꯣꯡꯉ ꯇꯥꯔ ꯃꯥꯜꯂꯦ
ꯑꯣ
ꯑꯩꯈꯣꯏ ꯃꯇꯝꯗꯗꯤ ꯀꯣꯂꯦꯖꯇ ꯏꯁꯥ ꯏꯁꯥ ꯀꯣꯂꯦꯖꯇ ꯊꯥꯔꯛꯏꯗꯣ
ꯑꯣ
ꯑꯩꯈꯣꯏꯒꯤ ꯃꯇꯝ ꯑꯩꯈꯣꯏꯒꯤ ꯃꯇꯝꯗꯨꯗ ꯁꯨꯃꯥꯏꯅ ꯆꯦꯛꯁꯤꯟꯕꯤꯔꯝꯃꯗꯤ ꯍꯧꯖꯤꯛꯀꯥꯟꯒꯤꯥꯡꯒꯩꯁꯤ
ꯎꯝ
ꯍꯧꯖꯤꯛꯀꯥꯟꯒꯤ ꯑꯉꯥꯡꯈꯩꯁꯤꯅꯅꯦ ꯁꯦꯟꯇꯔꯁꯤꯅ ꯍꯣꯡꯉ ꯇꯥꯏꯔꯅ ꯃꯈꯣꯏꯗꯤ ꯁꯥꯎꯅꯕꯕꯨ ꯌꯥꯎꯅꯔꯤꯌꯦ
ꯑꯣ ꯁꯥꯎꯨꯝ ꯊꯣꯛꯧꯇꯦꯗ ꯑꯩꯈꯣꯏꯅ ꯄꯥꯖꯔꯨꯔꯤꯕ ꯇꯝꯖꯔꯛꯏꯕ ꯃꯌꯥꯝꯗꯣ ꯑꯩꯈꯣꯏ ꯏꯁꯥꯒꯤ ꯇꯝꯃꯤꯕꯗ ꯊꯥꯔꯁꯨ ꯌꯥꯏ ꯑꯇꯣꯞꯄꯗ ꯊꯥꯔꯁꯨ ꯌꯥꯏ ꯆꯞ ꯃꯥꯟꯅꯩ ꯑꯗꯨ ꯑꯗꯨꯗꯅꯀꯣ ꯍꯥꯎꯅꯤꯡꯉꯥꯏ ꯃꯔꯝꯗꯤ ꯀꯩꯗꯦꯗ
ꯑꯗꯨꯅꯦ ꯑꯩꯁꯨ ꯍꯥꯏꯅꯤꯡꯉꯁꯤꯦ ꯏꯁꯥ ꯏꯁꯥ ꯀꯣꯂꯦꯖꯇ ꯊꯥꯕ ꯍꯥꯏꯁꯤꯒ ꯃꯤ ꯀꯣꯂꯦꯖꯇ ꯆꯠꯂ ꯊꯥꯕ ꯍꯥꯏꯕꯁꯤꯒ ꯅꯣꯂꯦꯖ ꯍꯦꯟꯕꯗꯤ ꯃꯤ ꯀꯣꯂꯦꯖꯀ ꯃꯤꯒꯤ ꯀꯣꯂꯦꯖꯇ ꯆꯠꯂ ꯊꯥꯕꯅꯗꯤ ꯍꯦꯟꯗꯣꯏꯅꯦ ꯑꯗꯣ
ꯑꯩꯅ ꯍꯥꯏꯅꯤꯡꯕꯗꯤꯅꯦ ꯑꯩꯈꯣꯏ ꯏꯁꯥꯅꯕꯨ ꯐꯖꯅ ꯄꯥꯈꯤꯕ ꯍꯩꯕ ꯑꯣꯏꯔꯗꯤ ꯃꯤꯒꯤꯗ ꯊꯥꯔꯁꯨ ꯑꯩꯈꯣꯏꯗ ꯊꯥꯔꯁꯨ ꯀꯩꯁꯨ ꯀꯥꯏꯗꯦ ꯍꯥꯏꯕ ꯅꯠꯇ꯭ꯔ
ꯃꯥꯅꯦ
ꯑꯗꯨꯅꯤꯗ ꯑꯩꯅ ꯍꯥꯏꯅꯤꯡꯕꯗꯤ ꯃꯣꯏꯅ ꯁꯥꯎꯔꯤꯗꯣ ꯀꯔꯤ ꯃꯔꯝ ꯂꯩꯕꯖꯥꯠꯅꯣ ꯃꯅꯨꯡꯗ ꯍꯥꯏꯕ ꯌꯥꯗꯕ ꯋꯥꯒ ꯂꯩꯕ ꯖꯥꯠꯂꯥ
ꯑꯗꯨꯅꯦ ꯑꯩꯈꯣꯏꯒꯤ ꯏꯃꯥꯆꯧꯕꯤꯒꯤ ꯃꯆꯥꯥ ꯑꯃꯁꯨ ꯊꯥꯏꯌꯦ ꯃꯥꯅ ꯍꯟꯗꯛ ꯐꯣꯔꯠ ꯁꯦꯃꯤꯁꯇꯔꯒꯤ ꯑꯦꯛꯖꯥꯝ ꯄꯤꯕ ꯂꯥꯁꯀꯤ ꯃꯥꯗꯤ ꯃꯃꯥꯗꯩ ꯍꯦꯛꯇ ꯑꯦꯛꯖꯥꯝꯁꯨ ꯆꯦꯛꯁꯤꯟꯃꯜꯂꯤ ꯍꯥꯟꯅꯗꯤ ꯃꯣꯏ ꯀꯣꯂꯦꯖꯇ ꯇꯥꯔꯤꯉꯩꯗ ꯐꯣꯟ ꯒꯁꯤ ꯄꯨꯁꯜꯂꯒ ꯊꯥꯕ ꯌꯥꯕ ꯖꯥꯠꯅꯤ ꯃꯤꯒꯤ ꯀꯣꯂꯦꯖ ꯨꯇꯨꯗꯗꯤ ꯌꯥꯗ꯭ꯔꯕꯅꯤꯅ ꯑꯦꯛꯖꯥꯝ ꯅꯨꯡꯉꯥꯏꯇꯦꯒ ꯏꯔꯝꯗ꯭ꯔꯦꯒ ꯃꯃꯥꯗ ꯀꯝꯄ꯭ꯂꯦꯟ ꯇꯧꯈꯤꯕꯁꯤꯅ
ꯑꯣ
ꯑꯩꯅꯁꯨ ꯒ꯭ꯌꯥꯟ ꯂꯧꯁꯤꯡ ꯑꯣꯏꯅꯕꯗꯤ ꯈꯔꯕꯨꯗꯤ ꯇꯥꯛꯄꯤꯈ꯭ꯔꯕꯅꯦ
ꯑꯣ ꯍꯣꯏꯅꯦ
ꯃꯣꯏꯗꯤ ꯍꯥꯟꯅꯗꯤ ꯀꯣꯂꯦꯖꯇ ꯑꯗꯨꯝ ꯊꯥꯔꯛꯑꯒ ꯃꯤ ꯀꯣꯂꯦꯖꯇꯨꯗ ꯍꯦꯛ ꯍꯥꯟꯅ ꯀꯣꯂꯦꯖ ꯇꯨꯗ ꯐꯣꯟ ꯄꯨꯁꯜꯂ ꯊꯥꯕ ꯌꯥꯕꯗꯣ ꯍꯦꯛ ꯌꯥꯔꯗꯣꯏ ꯅꯤꯡꯉꯤꯖꯥꯠꯅꯤ ꯃꯣꯏꯁꯨ
ꯀꯩꯕꯣ ꯑꯣ ꯍ ꯑꯗꯨꯗ
ꯑꯗꯣ ꯏꯆꯦꯒꯤ ꯏꯕꯣꯛ ꯑꯃ ꯑꯩꯈꯣꯏꯒꯤ ꯄꯂꯥ ꯈꯨꯗꯩꯒ ꯁꯥꯕꯗꯨꯕꯨ ꯁꯥꯔꯤꯕꯣ
ꯁꯥꯔꯤꯗ ꯃꯥꯗꯤ ꯃꯁꯥꯒ ꯌꯥꯝ ꯐꯔꯤꯗ ꯈꯪꯗꯦꯗ ꯑꯩꯈꯣꯏ ꯏꯃꯨꯡꯒꯤ ꯃꯤꯁꯤꯡ ꯃꯁꯥꯁꯦ ꯌꯥꯝ ꯐꯩ ꯍꯥꯏꯇꯥꯔꯦ ꯊꯕꯛ ꯁꯨꯕ ꯅꯣꯝꯕꯁꯤꯡꯁꯦ ꯂꯣꯏ ꯀꯟꯅ ꯀꯟꯅ ꯁꯨꯗꯅ ꯅꯣꯝꯗꯅ ꯇꯧꯔꯤꯅꯤ
ꯑꯣ ꯑꯗꯨꯗꯤ ꯏꯆꯦꯒꯤ ꯏꯕꯣꯛꯇꯣ ꯄꯂꯥ ꯈꯨꯂꯩ ꯁꯥꯕꯗꯣ ꯑꯩꯒꯤꯁꯨ ꯌꯨꯝꯊꯪꯅꯕ ꯑꯃꯒꯤ ꯁꯣꯔꯥꯠ ꯊꯣꯛ ꯑꯩꯈꯣꯏꯒꯤ ꯖꯨꯔꯥ ꯃꯉꯥꯗ ꯂꯧꯒꯦꯅ ꯏꯆꯦꯅ ꯈꯔ ꯍꯥꯏꯕꯤꯌꯨ ꯏꯕꯣꯛꯇ
ꯑꯣ ꯑꯣ ꯍꯥꯏꯒꯦ ꯍꯥꯏꯒꯦ ꯂꯥꯛꯑꯣ ꯍꯌꯦꯡꯗꯣ ꯍꯦꯛ ꯀꯣꯏꯊꯣꯔꯛꯑꯣ ꯂꯥꯛꯇꯕꯁꯨ ꯀꯨꯏꯔꯕꯅꯤꯅ
ꯎꯝ ꯑꯩꯁꯨ ꯏꯆꯦ ꯍꯣꯏꯗ ꯂꯥꯛꯇꯕ ꯀꯨꯏꯔꯕꯅꯤꯅ ꯑꯃꯨꯛ ꯈꯨꯗꯩ ꯂꯧꯕ ꯑꯣꯏꯅ ꯂꯥꯛꯑꯒꯦ ꯑꯗꯨꯒ ꯏꯆꯤꯟꯅꯥꯎ ꯆꯥ ꯑꯃꯃꯝ ꯊꯛꯃꯤꯟꯅꯔꯒ
ꯎꯝ ꯍꯣꯏ ꯀꯩꯀꯩꯅꯣ ꯇꯥꯊꯣꯛ ꯇꯥꯁꯤꯟ ꯇꯧꯕꯁꯨ ꯌꯥꯏꯅꯦ
ꯍꯣꯏ
ꯑꯗꯣ ꯅꯪꯕꯨ ꯀꯔꯤ ꯏꯟꯁꯥꯡ ꯆꯥꯔꯒꯦ ꯉꯁꯤꯗꯤ
ꯏꯆꯦ ꯑꯩꯗꯤ ꯍꯧꯖꯤꯛꯇꯤ ꯀꯥꯂꯦꯟꯒꯤ ꯌꯦꯟꯖꯥꯡ ꯑꯗꯨꯅꯤ ꯁꯧꯒ꯭ꯔꯤ ꯑꯃ ꯀꯥꯡꯒꯧ ꯑꯃ ꯍꯦꯛꯇ ꯆꯥꯔꯦ
ꯑꯣ ꯀꯔꯤ ꯀꯔꯤ ꯀꯥꯡꯒꯧ ꯇꯧꯔꯕ
ꯍꯋꯥꯏ ꯃꯪꯒꯟꯒ ꯑꯗꯩꯗꯤ ꯕꯣꯔꯤꯒ ꯇꯧꯔꯒ ꯍꯦꯛꯇ ꯀꯥꯡꯍꯧ ꯑꯣꯏꯅ ꯇꯧꯁꯜꯂꯒ ꯆꯥꯔꯦ
ꯑꯣ ꯑꯁ ꯑꯗꯨꯁꯨ ꯍꯥꯎꯕꯅꯤꯅꯦ
ꯍꯥꯎꯏ ꯍꯧꯖꯤꯛꯇꯤ ꯀꯥꯂꯦꯟ ꯃꯇꯝꯅꯤꯅ ꯊꯥꯎ ꯉꯥꯛꯇ ꯆꯥꯁꯤꯟꯕꯁꯤꯁꯨ ꯏꯁꯥꯁꯦ ꯅꯨꯡꯉꯥꯏꯇꯦꯗ ꯏꯆꯦ
ꯍꯣꯏ ꯍꯣꯏ ꯅꯨꯡꯉꯥꯏꯇꯕꯅꯦ ꯑꯗꯣ ꯍꯧꯖꯤꯛꯁꯦ ꯑꯃꯨꯛꯀ ꯅꯣꯡ ꯆꯨꯕ ꯃꯇꯝꯁꯨ ꯑꯃꯨꯛ ꯌꯧꯔꯛꯑꯕꯅꯤꯅꯅꯦ ꯈꯔ ꯆꯥꯕ ꯊꯛꯄꯁꯦ ꯑꯃꯨꯛ ꯆꯦꯛꯁꯤꯟꯗ꯭ꯔꯗꯤꯅꯦ ꯑꯃꯨꯛ ꯍꯥꯏꯗꯤ ꯋꯦꯗꯔ ꯍꯥꯏꯗꯤ ꯍꯋꯥ ꯅꯨꯡꯁꯤꯠꯁꯦ ꯑꯣꯜꯂꯛꯄꯅꯤꯅꯅꯦ
ꯎꯝ ꯎꯝ
ꯈꯔ ꯀꯩꯅꯣ ꯇꯧꯗꯕ ꯌꯥꯔꯣꯏꯕ
ꯑꯗꯨꯏꯁꯦ ꯊꯥꯏꯅꯒꯤ ꯑꯍꯜ ꯂꯃꯟꯒꯤ ꯄꯣꯔꯧꯗ ꯑ ꯑꯩꯈꯣꯏꯅ ꯐꯅ ꯆꯥꯁꯤꯜꯂꯨꯔꯁꯨ ꯑꯍꯤꯡ ꯑꯍꯤꯡ ꯇꯨꯝꯕ ꯃꯇꯝꯁꯦ
ꯎꯝ
ꯁꯤꯗ ꯈꯣꯡꯗꯒꯤꯅ ꯈ꯭ꯋꯥꯡꯕ ꯑꯩꯈꯩꯁꯨ ꯁꯨꯞꯄꯗꯤ ꯆꯥꯕ ꯇꯨꯝꯃꯤ ꯀꯥꯏꯅ ꯍꯥꯏꯅꯕꯁꯨ ꯂꯩ
ꯂꯩꯏ ꯂꯩ ꯎꯝ
ꯑꯗꯨꯅꯤ ꯑꯍꯜ ꯂꯃꯟꯅ ꯇꯥꯛꯄꯤꯔꯝꯕꯁꯤꯁꯨ ꯊꯧꯑꯣꯏꯗꯕ ꯌꯥꯗꯦꯗꯣ ꯆꯨꯝ ꯆꯨꯝꯁꯨ ꯆꯨꯝꯃꯤꯕ ꯃꯣꯏꯅ ꯍꯥꯏꯔꯛꯏꯁꯦ
ꯈꯪꯗꯦꯗꯤ ꯇꯦ ꯎꯝ
ꯑꯗꯨ ꯏꯆꯦꯁꯤꯕꯨ ꯍꯥꯏꯗꯤ ꯎꯝ ꯑꯌꯨꯛ ꯉꯟꯇꯥ ꯊꯥꯏꯅ ꯋꯥꯏꯗꯤ ꯋꯥꯋꯥꯛꯀꯤꯡ ꯀꯩꯀꯥ ꯀꯛꯀꯥ ꯆꯠꯂꯝꯃꯤꯗꯅ
ꯎꯝ
ꯑꯗꯨꯗ ꯍꯧꯖꯤꯛꯀꯥꯟꯁꯨ ꯆꯠꯂꯤꯕ꯭ꯔꯣ ꯋꯥꯛꯀꯤꯡꯗꯨꯕꯣ
ꯍꯧꯖꯤꯛꯀꯥꯟꯗꯤ ꯆꯠꯇ꯭ꯔꯦꯗ ꯍꯥꯏꯗꯤ ꯅꯣꯡꯃꯥꯏꯅ ꯆꯤꯐꯦꯠ ꯆꯤꯐꯦꯠ ꯇꯥꯕꯁꯤꯗꯅꯦ
ꯎꯝ
ꯆꯠꯇꯦꯗꯨ
ꯍꯅꯦ ꯑ ꯍꯥꯏꯗꯤ ꯁꯣꯔꯣꯛꯀꯤ ꯎꯐꯨꯟꯗꯨ ꯅꯣꯡ ꯇꯥꯁꯜꯂꯕꯅꯤꯅ ꯎꯐꯨꯜꯗꯨꯒꯤ ꯃꯅꯤꯟꯗꯨꯅ ꯎ ꯏꯁꯥ ꯅꯥꯕꯁꯨ ꯌꯥꯏ ꯎꯝ
ꯑꯗꯨꯗꯨꯅ ꯆꯠꯇ꯭ꯔꯦ ꯃꯀꯤꯟꯗꯤ
ꯑꯗꯣ ꯏꯆꯦ ꯍꯣꯏꯒꯤ ꯌꯨꯝ ꯍꯟꯗꯛ ꯑꯅꯧꯕ ꯑꯃ ꯁꯥꯒꯠꯄꯗꯨꯕꯨ ꯂꯣꯏꯔꯕ꯭ꯔꯥ ꯁꯪꯒꯥꯕꯅ ꯀꯩ ꯅꯨꯣꯝꯇ ꯇꯥꯏꯑꯦ ꯑꯗꯨꯅ ꯕꯥꯇꯣꯟ ꯌꯧꯍꯟꯕꯤꯔꯛꯑꯣ ꯑꯩꯁꯨ ꯂꯥꯛꯆꯒꯦ
ꯍꯣꯏ ꯑꯩꯈꯣꯏꯁꯦ ꯂꯣꯏꯗꯤ ꯂꯣꯏꯁꯜꯂꯛꯑꯕꯅꯦ ꯍꯧꯖꯤꯛꯁꯦ ꯀꯩꯅꯣꯒꯤ ꯎꯝ ꯔꯪ ꯔꯪ ꯔꯪ ꯀꯟꯅ ꯊꯥꯔꯤꯑꯕꯀꯣ
ꯎꯝ
ꯑꯗꯨꯗꯣ ꯂꯣꯏꯁꯤꯜꯂꯛꯑꯗꯤ ꯂꯣꯔꯕꯅꯤ
ꯑꯣ ꯑꯗꯣ ꯑꯩꯗꯤ ꯂꯥꯛꯇ꯭ꯔꯤꯕꯅꯤꯅ ꯎꯗ꯭ꯔꯤ ꯍꯥꯏꯗꯤ ꯑꯩꯈꯣꯏ ꯁ꯭ꯋꯥꯏꯗꯒꯤ ꯏꯆꯦꯔꯣꯏ ꯃꯔꯤ ꯃꯇꯥ ꯑꯃ ꯂꯩꯗꯅ
ꯎꯝ